ꯍꯂꯣ
ꯑꯣ ꯍ ꯇꯔꯝꯃꯤꯗ
ꯇꯝꯒꯦ ꯇꯧꯔꯒꯂ
ꯑꯣ
ꯅꯪꯗꯤ
ꯑꯁ ꯄꯥꯝꯒꯦ
ꯎꯝ ꯀꯗꯥꯏꯗꯔꯣ
ꯎꯝ ꯃꯅꯤꯄꯨꯔꯗ ꯍꯥꯏꯕ ꯇꯥꯔ ꯑꯩꯅ
ꯑꯣ ꯅꯨꯡꯉꯥꯏꯔꯤꯕ꯭ꯔꯣ
ꯎꯝ ꯑꯗꯨꯝ ꯅꯨꯡꯉꯥꯏꯔꯗ
ꯑꯣ ꯀꯔꯤ ꯀꯔꯤ ꯍꯣꯅꯔꯒ ꯂꯩꯕ꯭ꯔꯣ
ꯀꯁꯨ ꯍꯅꯗꯦ ꯑꯗꯨꯝ ꯐ꯭ꯔꯤꯗ ꯂꯩꯕ꯭ꯔꯥ ꯍꯥꯏꯕꯗꯨꯗꯨꯅꯦ ꯅꯪꯗꯦ
ꯑꯁꯨ ꯐ꯭ꯔꯔꯤꯗ ꯂꯩ
ꯑ
ꯐ꯭ꯔꯤꯗ ꯂꯩꯑ ꯑꯩꯁꯨ ꯆꯞ ꯃꯥꯟꯅꯩ
ꯀꯩꯀꯩ ꯊꯕꯛ ꯇꯧꯔꯒ ꯂꯩꯔꯤꯅꯣ ꯍꯟꯗꯛꯇꯤ
ꯑꯗꯨꯝ ꯌꯨꯝꯗ ꯑꯗꯨꯝ ꯂꯩꯕ ꯊꯕꯛ ꯑꯗꯨ
ꯌꯨꯝꯒꯤ ꯐꯕ
ꯏꯝꯐꯥꯜꯗ ꯂꯩꯕ꯭ꯔꯥ
ꯈꯨꯟꯗ ꯂꯩ ꯑꯩꯗꯤ
ꯑꯣ ꯈꯨꯟꯗ ꯂꯩꯕꯕꯁꯤꯦ ꯅꯨꯡꯉꯥꯏꯕ꯭ꯔꯅꯦ
ꯆꯤꯡ ꯃꯤꯅꯤꯅ
ꯎꯝ ꯆꯤꯡꯅ ꯂꯩꯕꯗꯨꯅꯦ ꯅꯨꯡꯉꯥꯏꯕꯗ
ꯈꯪꯗꯦ ꯅꯨꯡꯉꯥꯏꯕ꯭ꯔꯥ ꯅꯨꯡꯉꯥꯏꯇꯕ꯭ꯔꯥ ꯎꯄꯥꯏ ꯂꯩꯇꯦ
ꯅꯨꯡꯉꯥꯏꯌꯨꯅꯦ ꯆꯤꯡꯗ ꯂꯩꯕꯗ
ꯍꯣꯏ ꯅꯨꯡꯗꯤ ꯅꯨꯡꯉꯥꯏꯌꯦ ꯑꯗꯨꯝ ꯌꯨꯝ ꯂꯩꯕ
ꯀꯩ ꯃꯊꯦꯜ ꯑꯣꯏꯅ ꯆꯥꯔꯦ ꯉꯁꯤꯗꯤ
ꯄꯥꯟꯖꯥꯏꯅꯁ
ꯄꯟ ꯄꯟꯄꯟ ꯑ ꯌꯥꯝꯝ
ꯍꯣꯏ
ꯑꯣ ꯍꯥꯎꯕꯅꯦ
ꯈꯪꯗꯦ ꯍꯧꯕ꯭ꯔꯥ ꯍꯧꯗꯕ꯭ꯔꯥ ꯑꯗꯨꯝ ꯆꯥꯛ ꯃꯗꯤ ꯍꯥꯎꯕ ꯍꯥꯎꯇꯕ ꯈꯪꯗꯦ ꯑꯗꯨꯝ ꯊꯣꯡꯉꯒ ꯆꯥꯈ꯭ꯔꯦ
ꯑꯥ
ꯃꯗꯤ ꯄ꯭ꯔꯔꯤꯝ ꯊ ꯆꯥꯂꯦ
ꯁꯤꯗꯤ ꯗꯥꯜ ꯑꯣꯏꯅ ꯆꯥꯏꯗ
ꯍꯥꯎ ꯀꯅꯤ
ꯗꯥꯎꯕꯨ ꯍꯥꯎꯨꯔꯅꯦ
ꯆꯤꯡꯗꯨꯗꯤꯁꯨ ꯐꯪꯗꯦ ꯗꯥꯎꯗꯤ
ꯅꯪꯒꯤ ꯇꯤꯡꯀꯣꯛꯇ ꯈꯔ ꯊꯝꯕꯤꯒꯦꯕ ꯂꯥꯎꯕ
ꯍꯣꯏ ꯐꯥꯕꯤꯌꯣ
ꯎꯝ ꯊꯝꯕꯤꯒꯦ ꯊꯝꯕꯤꯒꯦ
ꯄꯣꯠꯁꯧ ꯑꯣꯏꯅ ꯊꯥꯔꯛꯑꯣ
ꯎꯝ ꯈꯔ ꯊꯥꯔꯛꯀꯦ ꯍꯞꯇꯥꯒꯨꯝꯕ ꯆꯥꯕ ꯌꯥꯅꯤꯉꯥꯏ ꯊꯥꯔꯛꯀꯦ ꯑꯗꯣ ꯑꯩꯒꯤꯁꯨ ꯑꯩꯒꯤꯁꯨ ꯊꯥꯔꯛꯄ
ꯍꯣꯏ ꯊꯔꯒꯦ
ꯑꯥ
ꯅꯪꯅ ꯍꯥꯟꯅ ꯐꯥꯎ
ꯎꯝ ꯎꯝ ꯊꯥꯔꯛꯀꯦ ꯎ ꯍꯌꯦꯡ ꯊꯥꯕꯤꯕ ꯇꯥꯔꯦꯅꯦ ꯑꯗꯨꯗꯤ
ꯍꯣꯏ
ꯑꯥ ꯑꯥ ꯎꯝ ꯑꯗꯣꯝꯗꯤ ꯆꯍꯤ ꯀꯌꯥ ꯁꯨꯕꯤꯕ꯭ꯔꯥ
ꯑꯦꯁ ꯑꯩꯗꯤ ꯌꯥꯝꯈ꯭ꯔꯦ
ꯌꯥꯝꯈ꯭ꯔꯦ ꯍꯥꯏꯔꯗꯤ ꯀꯌꯥꯔꯦ
ꯑꯍꯥꯟꯕ ꯅꯨꯡ ꯑꯣꯏꯈ꯭ꯔꯦ ꯑꯩꯗꯤ
ꯑꯗꯨꯣꯛ ꯀꯦ ꯌꯥꯔꯕ
ꯈꯪꯗꯦ ꯍꯥꯏꯕꯁꯨ
ꯏꯀꯥꯏꯈꯨꯔꯝꯃꯤ ꯆꯍꯤ ꯍꯥꯏꯕꯗ
ꯏ ꯀꯥꯏꯗꯔꯥ
ꯑꯗꯣ ꯆꯍꯤ ꯀꯌꯥ ꯁꯨꯔꯦ
ꯌꯥꯝ ꯑꯍꯥꯟ ꯑꯣꯏꯈ꯭ꯔꯦ ꯍꯥꯏꯗꯤ ꯏꯆꯥꯁꯨ ꯂꯩꯁꯥ ꯄꯥꯈꯪ
ꯑꯣ ꯁꯦꯝꯦꯡꯒꯤꯔꯅꯦ
ꯍꯣꯏ ꯁꯤꯒꯅꯦ
ꯊꯖꯗꯦ
ꯑꯁꯦꯡ ꯃꯅꯦꯅꯦ
ꯈꯨꯣꯟꯗꯤ ꯌꯥꯝ ꯥꯎꯔꯤꯅ
ꯀꯣꯟꯅ ꯆꯍꯤ ꯁꯥꯠꯈ꯭ꯔꯅꯤ
ꯍꯥꯏꯕꯗꯤ ꯈꯣꯟꯁꯨ ꯑꯗꯨꯝ ꯇꯥꯕꯗ ꯈꯪꯒꯅꯤꯅ ꯀꯩꯅꯣ
ꯀꯣꯟꯒ ꯆ ꯍꯒ ꯌꯥꯝ ꯈꯦꯠꯅ
ꯀꯦꯃ ꯄꯤꯟꯅ ꯑꯗꯨꯂ
ꯇꯥꯟꯕꯤ
ꯆꯍꯤ ꯀꯌꯥꯨꯝ ꯑꯃꯁ ꯁꯨꯗꯣꯏ ꯃꯥꯟꯕ ꯍꯥꯏꯗꯣ
ꯌꯥꯝ ꯑꯉꯥꯡ ꯑꯣꯏꯔꯤꯕꯅꯤ ꯅꯪꯗꯤ
ꯌꯥꯝ ꯑꯉꯥꯡ ꯑꯣꯏꯌꯦꯕ
ꯑꯣ ꯏꯆꯥꯒꯨꯝꯕ
ꯑ ꯎ
ꯏꯆꯥ ꯒꯥꯂꯤꯒ ꯑꯣꯏꯔꯝꯃꯅꯤ
ꯍꯤꯃꯂꯌꯥ ꯀꯩꯩꯅꯣꯗꯗꯦ
ꯑꯩꯒꯤ ꯏꯆꯥ ꯆꯍꯤ ꯇꯔꯥꯒ ꯇꯔꯥ ꯭ꯔ꯭ꯔꯥ ꯇ ꯑꯣꯏꯦ
ꯀꯩꯕ ꯅꯆꯥꯒ ꯀꯌꯥ ꯂꯩꯔꯕ꯭ꯔꯣ ꯍꯥꯏꯔꯤꯁꯦ
ꯍꯥꯏꯦ ꯏ ꯆ ꯍꯝꯁꯨꯨꯔꯔꯦ ꯍꯥꯏꯗꯤ
ꯑꯍꯨꯝ
ꯍꯣꯏ ꯅꯨꯄꯤ ꯑꯃ ꯅꯨꯄꯥ ꯑꯅꯤ ꯅꯨꯄꯤ ꯑꯃ ꯅꯨꯄꯥ ꯑꯅꯤ
ꯁꯤ ꯀꯦ ꯀꯌꯥꯖꯔꯦ ꯃꯣꯏꯅꯦ
ꯑꯩꯒꯤ ꯏꯆꯥꯅꯨꯄꯤ ꯑꯍꯟꯗꯤ ꯀꯣꯂꯦꯖ ꯆꯥꯔꯒ ꯂꯩ
ꯑꯣ ꯑꯉꯥꯡ ꯑꯅꯤꯗꯨꯗ ꯅꯨꯄꯥ ꯑꯅꯤꯗꯣ
ꯑꯉꯥꯡ ꯑꯣꯏꯔꯦ ꯅꯨꯄꯥ ꯑꯅꯤꯗꯤ
ꯑ ꯅꯪꯗꯦ ꯅꯪꯗꯦ
ꯑꯩ ꯑꯩꯗꯤ ꯃꯃꯥꯅꯤꯅ
ꯑꯥ ꯆꯍꯤꯍꯤ ꯀꯌꯥ
ꯆꯍꯤꯍꯤ ꯍꯪꯒꯅꯣꯦ
ꯑ
ꯀꯅꯥ ꯀꯅꯥ ꯂꯦꯕꯤ ꯅꯕ꯭ꯔꯣ ꯅꯣꯏ ꯅꯊꯥꯟꯗ ꯂꯩꯕ꯭ꯔꯥ
ꯎꯝ ꯊꯟꯗ ꯂꯩꯕꯤꯅ ꯑꯩꯒꯤ ꯆꯍꯤ ꯀꯌꯥꯒꯨꯝꯕ ꯁꯨꯗꯩꯃꯟꯕ꯭ꯔꯦ
ꯀꯨꯟ ꯁꯨꯔꯝꯂꯣꯏ ꯑꯩꯅ ꯈꯟꯕꯗꯤ ꯀꯣꯟ ꯁꯨꯔꯥꯝꯂꯣꯏꯕ
ꯀꯣꯟ ꯆꯨꯔꯝ ꯑꯣꯏꯔꯤꯕ
ꯅꯪꯒꯤ ꯈꯣꯟꯖꯦꯜꯁꯦ ꯌꯥꯝ ꯅꯥꯥꯎꯋꯦꯕ
ꯑꯠꯇ ꯍꯦ
ꯀꯂꯦꯖ ꯀꯃ ꯁꯇ꯭ꯔ
ꯏꯆꯥ ꯃꯔꯤ ꯂꯩꯔꯦꯗ
ꯍꯥ
ꯑꯩ ꯆꯥꯝ ꯃꯔꯤ ꯂꯩꯕ
ꯑꯣꯏꯔꯝ ꯔꯣꯏꯍꯦ
ꯑꯗꯨꯗꯅꯦ
ꯗ
ꯊꯥꯖꯗꯦꯕ
ꯍꯣꯏꯣꯏ
ꯀꯩ ꯊꯖꯗꯕ
ꯅꯪꯒꯤ ꯈꯣꯟꯖꯦꯜ ꯑꯗꯨꯒꯒ ꯌꯥꯝ ꯈꯦꯠꯅꯩ
ꯎꯝ ꯈꯣꯟꯖꯦꯟ ꯈꯣꯟꯖꯦꯟꯒ ꯆꯍꯤ
ꯍꯣꯏ ꯑꯩ ꯍꯥꯏꯗꯤ ꯍꯥꯏꯈ꯭ꯔꯦ ꯍꯣꯏ ꯑꯩ ꯍꯥꯏꯗꯤ ꯍꯥꯏꯈ꯭ꯔꯦ ꯑꯗꯨ ꯑꯣꯏꯔꯁꯨ
ꯎꯝ
ꯅꯪꯗꯤ ꯌꯦꯦꯝ ꯑꯉꯥꯡ ꯑꯣꯏꯔꯅꯤ
ꯈꯣꯟꯖꯦꯅ ꯁꯤ ꯈꯥꯡꯕ ꯉꯝꯕ꯭ꯔꯣꯅꯦ ꯑꯗꯣ
ꯈꯪꯗꯦ ꯈꯔ ꯈꯔꯗꯤ ꯈꯪꯉꯦ
ꯑ
ꯁꯤꯞ
ꯑꯗꯨꯅꯦ ꯅꯪꯁꯨ ꯑꯉꯥꯡ ꯑꯣꯏꯔꯤꯑꯅ ꯍꯥꯏꯕꯗ
ꯑꯩꯗꯤ ꯑꯉꯥꯡꯗꯤ ꯑꯣꯏꯗ꯭ꯔꯤ
ꯍꯥꯏꯕꯗꯤ ꯑꯉꯥꯡꯗꯤ ꯑꯣꯏꯔꯝꯃꯣꯏ ꯑꯗꯨꯕꯨ ꯌꯥꯝ ꯅꯧꯔꯤꯕ ꯆꯍꯤꯍꯤ ꯇ꯭ꯋꯦꯟꯇꯤ ꯐꯥꯏꯚ ꯕꯤꯂꯣ
ꯅꯠꯇꯦꯗ
ꯎꯝ ꯑꯣꯏꯣꯏꯔꯝꯒꯨꯅꯦ ꯆꯨꯝꯔꯝꯕꯅꯦꯅ ꯍꯥꯏꯕꯗꯀꯣ
ꯆꯨꯝꯗꯦꯍꯦ
ꯆꯨꯝꯃꯝꯒꯅꯤ
ꯑ ꯆꯠꯈ꯭ꯔꯦ ꯑꯩꯒꯤ ꯁꯍꯥꯟ ꯆꯍꯤꯗꯤ
ꯅꯨꯄꯤꯁꯤꯡꯗꯣ ꯀꯩꯔ ꯃꯣꯏ ꯆꯍꯤ ꯍꯥꯏꯕ ꯏꯀꯥꯏꯕꯗꯣ
ꯏ ꯐꯏꯗ
ꯎꯝ ꯑꯗꯨꯗꯤ ꯀꯩ ꯀꯩ ꯍꯥꯏꯗꯕꯅꯣ ꯎ ꯅꯨꯄꯤꯁꯤꯡꯁꯦ ꯃꯣꯏ ꯆꯍꯤ ꯍꯥꯡꯉꯗꯤ ꯍꯥꯏꯔꯣꯏꯕ
ꯅꯪꯁꯨ ꯍꯥꯏꯗ꯭ꯔꯦ ꯑꯗꯨꯗꯤ ꯅꯪꯗꯤ ꯅꯪꯗꯤ ꯍꯥꯏꯈ꯭ꯔꯕ꯭ꯔꯣ
ꯑꯩꯅ ꯍꯥꯏꯁꯅ ꯈꯥꯏꯒꯦꯔ
ꯍ ꯇꯃꯩ ꯇꯃꯜꯇꯗ
ꯅꯪꯗꯣ ꯆꯍꯤ ꯇ꯭ꯋꯦꯟꯇꯤ ꯐꯥꯏꯚ ꯕꯤꯂꯣ ꯑꯣꯏꯔꯦ ꯃꯨꯅꯤꯀꯥ
ꯀꯊꯤ ꯑ ꯥꯎꯁꯅꯤꯌꯥ ꯑꯔꯤ
ꯇꯗꯤꯕ ꯃ ꯊꯔꯇꯤ ꯐꯥꯏꯚ ꯕꯤꯂꯣ
ꯊꯥꯔꯇꯤ ꯁꯤꯛꯁ ꯑꯣꯏꯈ꯭ꯔꯦ ꯂꯣꯏꯔꯦ ꯑꯁꯤ ꯊꯥꯅ
ꯑ ꯁꯤꯅ ꯊꯤꯔꯨ ꯃꯥꯜꯂꯦꯗ
ꯆꯁꯤꯗꯦ ꯆꯤꯟ ꯊꯤꯕ ꯍꯥꯏꯗꯤ ꯑꯩꯗꯤ ꯑꯁꯦꯡꯕꯅꯤ
ꯊꯆꯗꯦ
ꯎꯝ ꯑꯗꯨꯗꯨ ꯂꯩꯕ
ꯑꯩꯗꯤ ꯑꯁꯦꯡꯗꯤ ꯁꯦꯡꯕꯅꯤ
ꯁꯦꯝꯦꯡꯕ ꯍꯥꯏꯕꯅꯤ
ꯎꯝ
ꯀꯤ ꯍꯥꯏꯕ ꯈꯪꯗꯕꯅꯤ ꯑꯩ
ꯂꯝ ꯊꯤꯕ ꯀꯩꯕ
ꯑꯣꯊꯤ ꯋꯥꯔꯦꯝ ꯉꯥꯡꯕ ꯍꯥꯏꯗꯕꯅꯦ ꯁꯦꯡ ꯁꯦꯡꯕ ꯍꯥꯏꯕꯅꯦ
ꯑꯣꯊꯤ ꯉꯥꯡꯕ ꯍꯩꯇꯦꯕ ꯌꯥꯝ ꯍꯦ ꯌꯥꯝꯩꯗꯨꯗꯦ
ꯑꯁꯦꯡꯕ ꯉꯥꯛꯇ ꯍꯥꯏꯔꯦ ꯑꯗꯨꯗꯤ
ꯎꯝ ꯑꯩ ꯈꯨꯟꯗꯒꯤꯔ ꯁꯣꯝꯁꯦ
ꯇꯥꯏꯄꯥꯗꯒꯤ
ꯑꯥ
ꯈꯪꯕ꯭ꯔꯥ ꯇꯥꯕ꯭ꯔꯥ
ꯎꯝ ꯇꯥꯏ
ꯅꯪꯗꯤ
ꯍꯥꯏꯔꯣꯏ
ꯀꯔꯤꯒꯤ ꯀꯔꯤꯒꯤ
ꯎꯝ ꯅꯪ ꯈꯪꯉꯒ ꯀꯩ ꯇꯧꯔꯤꯅꯦ
ꯑꯗ
ꯀꯨꯇ꯭ꯔ
ꯅꯪꯁꯨ ꯍꯥꯡꯉꯗꯗꯤ ꯆꯍꯤ ꯍꯥꯏꯈ꯭ꯔꯦꯗꯅ
ꯆꯤꯟꯊꯤꯕꯗ
ꯇꯤꯟꯊꯤꯔꯦ ꯑꯁꯦꯡꯕꯅꯦ
ꯑꯪ ꯆꯍꯤ ꯆꯍꯤꯗ
ꯑꯩꯒꯤ ꯏꯆꯥ ꯐꯥꯎ ꯀꯣꯂꯦꯖ ꯆꯠꯈ꯭ꯔꯕꯅꯦ ꯑꯩꯒꯤ
ꯊꯥꯔꯇꯤ ꯕꯤꯂꯣ ꯑꯣꯏꯔꯕꯅꯤ ꯑꯗꯨꯗ
ꯑꯁꯦꯡꯕ ꯍꯥꯏꯔꯒ ꯀꯣ
ꯊꯥꯔꯇꯤ ꯁꯤꯛꯁ
ꯍꯣꯏ ꯑꯁꯦ
ꯑꯥ ꯅꯧꯋꯗꯗꯦ
ꯀꯗꯥꯏꯗꯒꯤ
ꯅꯎꯔꯤꯔꯤ ꯌꯥꯝꯅꯤꯁꯥ ꯑꯣꯏꯔꯤ
ꯍꯥꯏ ꯀꯗꯥꯏꯗꯒꯤ ꯂꯩꯁ